ꯑꯣ
ꯑ
ꯇꯥꯕꯔꫭ
ꯑꯗꯣ
ꯇꯥꯏꯌꯦ ꯇꯥꯏꯌꯦ ꯑꯥ ꯇꯥꯏ ꯇꯥꯏ ꯀꯩꯗꯧꯔꯤꯅꯣ
ꯀꯔꯤ ꯏꯪꯉꯤꯅꫭ
ꯀꯣꯂꯦꯖ ꯆꯠꯊꯣꯛꯑꯒ ꯍꯜꯂꯛꯄꯗ ꯉꯥꯏꯔꯤ ꯖꯖ ꯍꯂꯥꯏꯁꯤ ꯏꯇꯥꯂꯤ
ꯑꯣ ꯅꯪ ꯅꯪ
ꯅꯠꯇꯦ ꯑꯦꯠꯃꯤꯁꯟ ꯇꯧꯕ ꯆꯠꯄ
ꯑꯣ
ꯎꯝ
ꯎꯥꯏ ꯀ꯭ꯔꯦ
ꯇꯧꯗ꯭ꯔꯤ ꯑ ꯀꯥꯎꯟꯁꯤꯂꯤꯡ ꯇꯧꯔꯒ ꯇꯧꯖꯅꯤ ꯍꯥꯏ ꯁꯣ ꯆꯦ ꯆꯥꯡ ꯁꯃꯤꯠ ꯇꯧꯅꯤꯡꯉꯥꯏ ꯂꯩꯕꯁꯤꯡꯗꯤ ꯇꯧꯈ꯭ꯔꯦ ꯑꯗꯣ ꯄꯦꯃꯦꯟꯗꯤ ꯇꯧꯗ꯭ꯔꯤ ꯄꯦꯃꯦꯟꯗꯤ ꯀꯥꯎꯟꯁꯤꯂꯤꯡ ꯂꯣꯏꯔꯒ ꯑꯦꯠꯃꯤꯁꯟ ꯇꯧꯒꯗꯕꯅꯤ ꯍꯥꯏꯌꯦ
ꯑꯣ ꯑꯣ
ꯀꯥꯎꯟꯁꯤꯂꯤꯡꯁꯦ ꯇꯥꯔꯤꯛ ꯀꯨꯟꯗ ꯇꯧꯒꯗꯕ ꯇꯥꯡ ꯀꯨꯟ
ꯑꯩꯒꯤ ꯑꯥ ꯑꯥ
ꯎ
ꯀꯨꯏꯗ꯭ꯔꯦꯅꯦ
ꯀꯨꯏꯗ꯭ꯔꯦ ꯃꯊꯪꯒꯤ ꯃꯊꯪꯒꯤ ꯃꯟꯗꯦꯗ ꯑꯣꯏꯕ꯭ꯔꯥ ꯈꯪꯗꯦ
ꯑꯣ ꯑꯣ ꯑꯗꯣ ꯆꯥꯛꯇꯤ ꯆꯥꯔꯕ꯭ꯔꯣ
ꯑꯩꯁꯦ ꯆꯥꯛꯇꯤ ꯆꯥꯗꯤ ꯆꯥ ꯂꫭꯏꯔꯦ ꯍꯣꯏ ꯑꯌꯨꯛꯀꯤꯗꯤ ꯆꯥꯈ꯭ꯔꯦꯗ ꯉꯁꯤꯗꯤ ꯉꯟꯅ ꯍꯧꯒꯠꯂꯦ ꯉꯔꯥꯡꯗꯣ ꯉꯟꯅ ꯇꯨꯝꯕꯅꯤꯅꯀꯣ
ꯎꯝ
ꯑꯗꯒꯤ ꯉꯟꯅ ꯍꯧꯒꯠꯂꯒ ꯆꯠꯊꯣꯛꯅꯤꯡꯉꯥꯏ ꯂꯩꯕ ꯑꯩꯈꯣꯏ ꯀꯩꯅꯣ ꯆꯤꯡꯗꯒꯤ ꯇꯃꯦꯡꯂꯣꯡꯗꯒꯤ ꯄꯣꯠꯁꯨ ꯈꯔ ꯊꯤꯜꯂꯛꯄ ꯆꯦ ꯆꯥꯡ ꯈꯔ ꯂꯥꯏꯁꯦꯟꯁ ꯑꯩꯈꯣꯏ ꯏꯄꯨꯈꯣꯏꯒꯤ ꯂꯥꯏꯁꯦꯟꯁ ꯀꯣ
ꯑꯣ ꯑꯣ
ꯃꯊꯤꯜꯂꯛꯄ ꯑꯗꯨꯁꯨ ꯂꯧꯕ ꯆꯠꯂꯦ ꯁꯨ ꯆꯠꯂꯦ ꯀꯩꯅꯣ ꯗꯤ ꯑꯦꯝꯗꯁꯨ ꯆꯪꯉꯤ ꯂꯣꯗꯁꯨ ꯆꯪꯉꯤ ꯑꯗꯨꯖꯅ ꯀꯣꯏꯔꯒꯍꯂꯥꯏ ꯍꯥꯏ
ꯐꯖꯅ ꯀꯣꯏꯔꯦ
ꯀꯣꯏꯔꯦ ꯏꯊꯟꯇ
ꯅꯊꯟꯇ
ꯑꯥ
ꯇꯟꯗ꯭ꯔꯣ ꯅꯨꯡꯉꯥꯏꯕ꯭ꯔꯥ
ꯅꯪ ꯈꯔ ꯉꯟꯅ ꯍꯧꯒꯠꯂꯗꯤ ꯆꯠꯃꯤꯟꯅꯕ ꯌꯥꯕꯅꯤꯅ
ꯑꯥ
ꯑꯗꯨꯗꯤ ꯉꯝꯗ꯭ꯔꯦ ꯑꯩ
ꯎꯝ
ꯈꯣꯡꯗ ꯈꯣꯡꯗ ꯐꯖꯅ ꯄꯨꯕꯤꯒꯦ ꯒꯥꯔꯤ ꯌꯥꯎꯗꯕꯅꯤꯅꯀꯣ
ꯑꯥ ꯀꯔꯤ ꯌꯦꯟꯖꯥꯡ ꯆꯥꯔꯒꯦ
ꯉꯔꯥꯡꯗꯤ ꯈꯔ ꯂꯦꯝꯍꯧꯕꯗꯣ ꯆꯥꯏ
ꯏꯗꯦꯝ ꯀꯗ
ꯑꯥ ꯌꯦꯟꯗꯨꯝ ꯍꯥꯏꯕ꯭ꯔꯥ ꯌꯦꯟ ꯀꯔꯤ ꯍꯥꯏꯕ꯭ꯔꯥ ꯌꯦꯟꯗꯦꯝꯗꯤ ꯕꯤ ꯖꯤꯕꯅꯦ
ꯑꯗꯨꯔꯣ ꯑꯗꯨꯗꯤ ꯑꯁ ꯑꯩꯁꯨ ꯀꯥꯎꯈ꯭ꯔꯦꯕꯣ
ꯅꯣꯃꯗꯤ ꯍꯥꯏꯕꯅꯦ
ꯌꯦꯗꯝ ꯑꯣ
ꯌꯦꯟꯗꯨꯨꯝ ꯍꯥꯏꯕ꯭ꯔꯥ ꯑꯃ ꯇꯧꯕꯅꯤꯅꯦ
ꯌꯦꯟꯗꯦꯝ ꯑ ꯅꯍꯥꯟ ꯋꯥꯏ ꯑꯩ ꯏꯃꯥꯟꯅꯕ ꯈꯔ ꯃꯤꯇꯩꯩ ꯂꯩꯌꯦꯕꯀꯣ ꯑꯗ ꯃꯩ ꯅꯍꯥꯟ ꯅꯅꯨꯡꯋꯥꯥꯏ ꯅꯍꯥꯟ ꯊꯥꯏꯅ ꯍꯥꯢꯕꯅꯦ ꯑꯗꯨ ꯃꯅꯤꯄꯨꯔꯤ ꯐꯖꯅ ꯊꯣꯛꯇꯔꯀꯥꯟꯗ ꯑꯁꯤꯗꯒꯤ ꯍꯦꯟꯅ ꯊꯣꯛꯇꯕ ꯀꯟꯗ ꯀꯩ ꯌꯦꯟꯁꯥꯡ ꯆꯥꯔꯒꯦ ꯍꯥꯏꯔꯒ ꯑꯩꯅ ꯌꯦꯟꯗꯨꯝ ꯃꯥꯏꯕ ꯌꯦꯟꯗꯨꯝ ꯃꯥꯏꯒꯗꯕꯗꯣ ꯑꯗꯨꯅꯤ ꯈꯉꯥꯛꯑꯦ
ꯍ ꯌꯥꯏꯅ ꯍ ꯌꯥꯝ ꯂꯥꯏꯕꯅꯤꯗ ꯁꯤꯒꯤꯁꯨ
ꯑꯥ ꯀꯔꯤꯔꯣ ꯂꯤꯕꯤꯔꯣ
ꯑꯩꯈꯣꯏ ꯏꯃꯥꯟꯅꯕꯁꯨ ꯀꯃꯥꯏꯅ ꯇꯧꯕꯅꯦꯕ ꯍ ꯌꯥꯝ ꯂꯩꯕ ꯅꯗ ꯀ ꯀꯥꯎꯈꯔꯗꯤ ꯗꯨꯀꯥꯟ ꯍꯣꯇꯦꯜꯗ ꯀꯩꯅꯣ ꯁꯤꯡꯒꯔꯥꯒꯨꯝꯕ ꯆꯥꯥꯁꯦ ꯍꯥꯏꯅ
ꯎꯝ
ꯃꯥ ꯍꯥꯏꯕꯗꯣ ꯀꯔꯤꯔ ꯎꯝ ꯍꯣꯏ ꯀꯌꯥ ꯀꯌꯥ ꯂꯩꯕ꯭ꯔꯥ ꯍꯥꯏꯅ ꯍꯪꯕ ꯃꯥꯅ ꯍꯪꯅꯤꯡꯕꯗꯤ ꯀꯔꯤ ꯐ꯭ꯔꯤ ꯂꯩꯕ꯭ꯔꯥ ꯈꯔ ꯍꯦꯟꯅ ꯍꯪꯅꯤꯡꯅꯦꯕ
ꯑꯥ
ꯀꯌꯥ ꯀꯌꯥ ꯂꯩꯕ꯭ꯔꯥ ꯍꯟꯖꯤꯟ ꯍꯟꯖꯤꯟ ꯍꯪꯉꯤꯕ ꯃꯥꯗꯣ ꯑꯗꯨ ꯀꯥꯟꯗꯥꯗꯤ ꯉꯥꯎꯔꯦꯕ ꯀꯌꯦꯀꯌꯦ ꯂꯩꯕ꯭ꯔꯥ ꯍꯥꯏ ꯈꯪ ꯑꯗꯨꯗ ꯌꯥꯝ ꯅꯣꯅꯤꯡꯃꯤ ꯑꯗꯨꯒ ꯑꯩ ꯏꯃꯥꯟꯅꯕꯁꯨ ꯑꯩ ꯗꯦꯜꯂꯤ ꯂꯩꯔꯤꯉꯩꯗ ꯑꯩꯁꯨ ꯐꯖꯅꯗꯤ ꯊꯇꯦ ꯑꯗꯨ ꯑꯣꯏꯔꯁꯨ ꯑꯩꯒꯤ ꯏꯃꯥꯟꯅꯕꯅ ꯄꯨꯔꯥ ꯖꯤꯔꯣꯅꯦꯕ ꯍꯥꯏꯗꯤ ꯈꯔꯗꯤ ꯊꯣꯛꯑꯦꯕ ꯑꯗꯣ
ꯎ ꯎꯝ ꯎꯝ
ꯍꯤꯟꯗꯤꯗ ꯑꯉꯥꯡꯕꯗꯨ ꯑꯩ ꯌꯥꯝ ꯅꯣꯛꯅꯤꯡꯕꯅꯤ ꯅꯪ ꯍꯤꯟꯗꯤ ꯈꯔ ꯍꯩꯕ꯭ꯔꯥ
ꯍꯥꯏꯇꯦꯏꯗ ꯑꯃꯇꯁꯨꯍꯩꯇꯦ ꯀꯣꯏꯗꯤ ꯑꯩꯈꯣꯏꯗꯤ ꯍꯥꯏꯔꯒ ꯍꯥꯏꯅꯤꯡꯉꯥꯏ ꯂꯩꯇ꯭ꯔꯦ
ꯃꯥꯁꯨ ꯍꯪꯕꯗ ꯑꯗꯨꯃꯥꯏꯅ ꯍꯪꯕꯅꯦꯕ
ꯎꯝ
ꯁꯤꯒꯤ ꯄꯣꯠꯁ ꯂꯩꯕ꯭ꯔꯥ ꯍꯥꯏꯅ ꯍꯪꯒꯦ ꯇꯧꯕꯅꯦꯕ ꯑꯁꯦꯡꯕꯗꯤ ꯃꯥꯒꯤ ꯏꯟꯇꯦꯟꯁꯟꯗꯣ ꯗ ꯍꯪꯂꯛꯄꯗꯅ ꯀꯌꯥꯔꯥ ꯂꯩꯕ꯭ꯔꯥ ꯍꯥꯏꯅ ꯍꯪꯕ ꯀꯤꯇꯅ ꯍꯦꯛ ꯀꯌꯥ ꯀꯤꯠꯇꯅꯥ ꯍꯥꯢ ꯀꯌꯥ ꯍꯥꯏꯅꯪꯕ ꯋꯥꯅꯤꯗ ꯃꯥꯁꯨ ꯍꯟꯖꯤꯟ ꯍꯟꯖꯤꯟ ꯍꯟꯖꯤꯟ ꯍꯟꯖꯤꯟ ꯑꯗꯨꯝ ꯉꯥꯎꯔꯒ ꯂꯩꯔ ꯗꯨꯀꯥꯟꯗꯔ ꯑꯗꯨꯝ ꯉꯥꯎꯔꯒ ꯂꯩꯔꯣ ꯑꯩꯅ ꯑꯗꯨꯝ ꯅꯣꯛꯄꯅꯦꯕ ꯃꯥꯃꯅ ꯑꯁ ꯁꯨꯃꯅ ꯅꯅꯨꯡꯉꯗꯤ ꯑꯩꯁꯨ ꯍꯩ ꯍꯥꯏꯩꯔꯔꯣꯏ
ꯍ
ꯅꯪ ꯉꯁꯥꯏ ꯍꯥꯏꯕꯗꯨꯔ ꯃꯤ ꯇꯣꯉꯥꯟ ꯇꯣꯉꯥꯟꯕ ꯅꯨꯄꯥꯔꯥ
ꯊꯣꯡꯉ ꯂꯩꯦꯗ
ꯑ
ꯎ
ꯅꯪꯗꯤ ꯍꯥꯏꯕ꯭ꯔꯥ
ꯈꯔꯗꯤ ꯍꯩꯌꯦ ꯇꯥꯕꯗ ꯐꯤꯝꯒꯨꯝꯕ ꯇꯥꯕꯗꯗꯤ ꯑꯗꯨꯝ ꯍꯥꯏꯌꯦ ꯑꯗꯣ ꯉꯥꯡꯊꯣꯛ
ꯑꯣꯍꯣ ꯎꯝ ꯑꯣ ꯎꯝ ꯑ ꯍꯧꯖꯤꯛꯇꯤ ꯀꯔꯤ ꯊꯕꯛ ꯂꯩꯔꯤ
ꯑꯦ ꯑꯦ ꯑꯩꯁꯦ ꯀꯔꯤꯒꯤ ꯇꯧꯅꯤꯡꯉꯥꯏ ꯂꯩꯇ꯭ꯔꯗꯤ ꯍꯧꯖꯤꯛꯇꯤ ꯂꯣꯏ ꯂꯣꯏꯈ꯭ꯔꯦ ꯉꯁꯤꯒꯤ ꯑꯣꯏꯅꯗꯤ ꯆꯠ ꯀꯗꯕꯗ ꯆꯠꯂꯣ ꯑꯗꯨꯃꯥꯏꯅ
ꯋꯥꯛꯀꯤꯡꯁꯨ ꯆꯠꯂꯔꯣꯏ
ꯎꯝ ꯎꯝ ꯑꯗꯨꯗꯤ ꯀꯣꯟꯅ ꯆꯠꯄ ꯌꯥꯏ
ꯑꯣꯥꯎ
ꯉꯥꯁꯤ ꯑꯁꯦꯡꯕꯗꯤ ꯒꯤꯇꯥꯔ ꯂꯧꯁꯤꯔꯥ ꯇꯧꯕꯅꯦꯕ
ꯑꯣ
ꯑꯩꯒꯤ ꯄꯩꯁꯥꯗꯣ ꯑꯩ ꯏꯃꯥꯟꯅꯕ ꯑꯃꯅ ꯍꯨꯈ꯭ꯔꯕ
ꯎꯝ
ꯑꯗꯣ ꯃꯥ ꯍꯜꯂꯛꯇꯕꯒꯤ ꯑꯩꯁꯨ ꯑꯇꯣꯞꯄꯗ ꯊꯤꯕꯅꯦꯕ ꯂꯩꯒꯗ꯭ꯔꯥꯅ ꯂꯩꯇꯦ ꯍꯥꯏꯕ ꯃꯇꯝ ꯑꯣꯏ
ꯎꯝ
ꯂꯩꯗ꯭ꯔꯦ ꯂꯤꯁꯤꯡ ꯑꯅꯤ ꯄꯨ ꯂꯤꯁꯤꯡ ꯑꯅꯤ ꯄꯨꯒꯦ ꯇꯧꯕꯅꯦꯕ ꯃꯔꯤ ꯃꯉꯥ ꯒꯤ ꯆꯥꯡꯗ ꯑꯌꯦꯡꯒꯦ ꯇꯧꯕ ꯒꯤꯇꯥꯔꯣ
ꯎꯝ ꯎꯝ
ꯍ
ꯃ꯭ꯌꯨꯖꯤꯛꯇꯗꯤ ꯏꯟꯇꯔꯦꯁ ꯂꯩꯕꯖꯥꯠꯅꯤ ꯍꯦ ꯅꯪ ꯖꯦ
ꯍꯣꯏ ꯏꯟꯇꯔꯦꯁꯄꯨꯗꯤ ꯂꯩꯗꯤ ꯂꯩꯌꯦ ꯑꯗꯣ
ꯎꯝ
ꯍꯩꯇꯕ ꯑꯗꯨꯒꯤ ꯍꯩꯅꯕ ꯍꯣꯠꯅꯕ
ꯎꯝ ꯌꯥꯏ ꯌꯥꯏ
ꯑꯩ ꯏꯌꯥꯝꯕ ꯁꯤꯡꯗꯤ ꯂꯣꯏ ꯍꯩꯕꯅꯦꯕ
ꯎꯝ
ꯑꯩꯒꯤ ꯃꯊꯛꯇ ꯃꯥ ꯀꯩꯅꯣ ꯗꯦꯜꯂꯤꯗ ꯂꯩꯕ ꯑꯃꯗꯤ ꯃ꯭ꯌꯨꯖꯤꯛꯀꯤ ꯑꯣꯖꯥ ꯑꯣꯏꯔꯒ ꯑꯗꯨꯝ ꯂꯩ ꯃꯥꯅꯤ
ꯀꯅꯥ
ꯃ꯭ꯌꯨꯖꯤꯛꯀꯤ ꯑꯣꯖꯥ ꯑꯣꯏꯔꯒ ꯂꯩꯔꯤꯕ ꯏꯌꯥꯝꯕ ꯑꯃ
ꯑꯣ ꯑꯣ ꯗꯦꯜꯂꯤꯗ ꯂꯑꯦ ꯍꯥꯏꯕꯗꯣ
ꯑ
ꯑꯣ
ꯒ꯭ꯔꯦꯗ ꯑꯩꯠ ꯈꯛꯇꯅꯤꯗ ꯭ꯔꯦꯖꯦꯁꯟꯗꯤ ꯇꯧꯔꯦ ꯗ꯭ꯔꯝꯒꯤ ꯀꯣ
ꯎꯝ
ꯇꯧꯔꯒ ꯊꯕꯛ ꯑꯗꯨꯝ ꯑꯗꯨꯝ ꯅꯨꯡꯉꯥꯏꯕꯅꯤꯗ ꯊꯕꯛꯄꯨꯗꯤ ꯃꯣꯏꯒꯤꯁꯨ ꯀꯣ ꯑꯣꯟꯂꯥꯏꯟꯗ ꯑꯗꯨꯝ ꯂꯧꯕꯅꯦꯕ
ꯎꯝ ꯎꯝ
ꯆꯥꯛ ꯆꯥꯔꯒꯁꯨ ꯑꯗꯨꯝ ꯂꯧꯕꯅꯤꯅꯦ ꯃꯥꯅꯤ ꯇꯧꯔꯣ
ꯄꯥꯏꯚꯦꯠ ꯄꯥꯏꯚꯦꯠ ꯇꯨꯇꯔꯤꯡ ꯔ
ꯄ꯭ꯔꯥꯏꯚꯦꯠꯁꯨ ꯑꯗꯨꯝ ꯃꯔꯛ ꯃꯔꯛꯇ ꯇꯧꯕꯀꯣ ꯑꯗꯣ ꯃꯥꯒꯤ ꯏꯁꯇꯨꯗꯦꯟꯗꯣ ꯆꯍꯤ ꯃꯉꯥ ꯇꯔꯨꯛ ꯁꯨꯔꯦꯕ ꯑꯃꯨꯛ ꯑꯩꯉꯣꯟꯗ ꯂꯧꯕ ꯃꯥ ꯃꯈꯣꯏꯒꯤ ꯀꯩꯅꯣꯒꯤꯅꯦ ꯄ꯭ꯔꯥꯏꯕꯦꯠ ꯁ꯭ꯀꯨꯜꯒꯤ ꯑꯣꯖꯥ ꯑꯣꯏꯕꯀꯣ
ꯑꯣ ꯑꯣ
ꯑꯗꯣ ꯏꯚꯤꯅꯤꯡ ꯁꯟꯗꯦ ꯏꯚꯤꯅꯤꯡꯗꯨꯅ ꯄ꯭ꯔꯥꯏꯚꯦꯠ ꯑꯦꯀꯥꯗꯃꯤꯗ ꯑꯃꯨꯛ ꯇꯧꯋꯦ
ꯑꯣ
ꯑꯗꯨꯒ ꯄ꯭ꯔꯥꯏꯚꯦꯠ ꯇ꯭ꯋꯤꯁꯟꯁꯨ ꯑꯗꯨꯝ ꯄꯤꯌꯦ ꯄꯨꯡ ꯄꯨꯡꯒꯤ ꯄꯨꯡ ꯑꯃꯗ ꯀꯩꯅꯣꯒꯨꯝꯕ ꯐꯥꯏꯚ ꯍꯟꯗ꯭ꯔꯦꯠ ꯑꯦ ꯐꯥꯏꯚ ꯍꯟꯗ꯭ꯔꯦꯠ ꯅꯠꯇꯦ ꯃꯥꯗꯤ ꯈꯔ ꯀꯩꯅꯣ ꯂꯧꯕꯅꯦ ꯐꯣꯔ ꯍꯟꯗ꯭ꯔꯦꯠꯀꯨꯝꯕ ꯂꯧꯕꯅꯤ ꯊ꯭ꯔꯤ ꯐꯤꯐꯇꯤ ꯇꯤꯔ ꯐꯟꯔꯦ ꯄꯨꯡ ꯑꯃꯗꯀꯣ ꯑꯃ ꯂꯧꯕꯅꯤ ꯑꯗꯨꯒꯤ ꯄꯩꯁꯥꯗꯤ ꯑꯗꯨꯝ ꯇꯥꯟꯕꯅꯤ ꯅꯨꯡꯉꯥꯏꯕꯅꯤꯗ ꯃꯣꯏꯒꯤꯗꯤ
ꯎꯝ ꯑꯣ
ꯑꯣꯄꯣꯔꯆꯨꯅꯤꯇꯤ ꯌꯥꯝꯕꯅꯤꯅ
ꯑ
ꯂꯥꯏꯔꯤꯛ ꯈꯔꯕꯨ ꯍꯩꯔꯗꯤ ꯆꯥꯎꯔꯛꯇꯤ ꯑꯗꯨꯝ ꯂꯩꯒꯅꯤꯅ ꯁꯤꯀꯤꯗꯨꯗꯤ
ꯎꯝ
ꯑ ꯋꯥꯠꯇꯦꯕ
ꯎꯝ
ꯇꯪꯗꯔꯥ ꯑꯩꯗꯤ ꯅꯪꯗꯤ ꯀꯔꯤ ꯇꯧꯔꯒ ꯂꯩꯕꯅꯣ ꯉꯁꯤꯁꯦ
ꯀꯝ ꯇꯧꯗꯦꯗ
ꯀꯩꯒꯤ ꯇꯧꯗꯕ ꯇꯧꯒꯗꯕꯅꯤꯅꯦ ꯍꯤꯍꯦ ꯀꯅꯥꯅ ꯇꯧ ꯀ ꯀ ꯀꯅ ꯁꯨꯃꯥꯏꯅ ꯂꯩꯌꯣ ꯍꯥꯏꯕ꯭ꯔꯥ
ꯀꯔꯤ
ꯌꯥꯔꯦ ꯌꯥꯔꯦ
ꯎꯝ
ꯋꯥꯔꯤ ꯂꯤꯔꯛꯑꯣ ꯑꯗꯨꯗꯤ ꯍꯧꯖꯤꯛꯇꯤ ꯎꯝ
ꯂꯤꯅꯤꯡꯉꯥꯏꯁꯨ ꯂꯩꯇ꯭ꯔꯦ
ꯀꯦꯒꯤ ꯂꯩꯖꯕꯅꯣ ꯂꯩꯔꯣ ꯀꯤꯌꯣ
ꯅꯪ ꯂꯩꯔꯦꯗꯅꯗꯤ ꯂꯤꯅꯤꯡꯉꯩꯗꯤ ꯅꯪ ꯂꯩꯔꯤꯗꯅ
ꯅꯪ ꯊꯤꯔꯣ ꯉꯔꯥꯡꯗꯣ ꯂꯥꯏꯔꯤꯛ ꯄꯥꯕ꯭ꯔꯣ
ꯄꯥꯗꯦꯗ
ꯀꯩꯒꯤ
ꯄꯅꯤꯡꯗꯕꯩ
ꯑꯩ ꯌꯥꯎꯗ꯭ꯔꯗꯤ ꯄꯥꯗꯦꯅꯦ ꯁꯤ ꯑꯉꯥꯡꯁꯦ
ꯑꯧꯎ
ꯁꯨꯃꯥꯏꯅ ꯁꯨꯝ ꯇꯧꯔ ꯂꯩꯔꯗꯤ ꯌꯥꯔꯔꯣꯏꯀꯣ
ꯅꯪ ꯌꯥꯎꯔꯅꯦ ꯑꯗꯨꯗꯤ
ꯉꯁꯤꯗꯤ ꯇꯧꯔꯁꯤꯅꯦ ꯁꯣꯏꯗꯕꯤ ꯇꯧꯔꯁꯦ ꯃꯩ ꯃꯨꯠꯂꯁꯨ ꯇꯧꯔꯅꯤ ꯀꯦꯟꯗꯜ ꯊꯥꯜꯂꯒ
ꯀꯦꯟꯗꯜ ꯂꯩꯇ꯭ꯔꯁꯨ ꯃꯄꯥꯟꯗ ꯊꯣꯛꯑꯒ ꯀꯣ
ꯏꯁꯇ꯭ꯔꯦꯠ ꯂꯦꯝꯗ
ꯎꯝ ꯗꯨꯃꯥꯏ ꯇꯧꯗꯔꯗꯤ ꯌꯥꯔꯔꯣꯢ ꯑ
ꯍꯌꯦꯡꯋꯥꯏ ꯋꯥꯔꯤ ꯂꯩꯔꯔꯣꯏꯕ ꯁꯥꯁ
ꯍꯣꯏ ꯍꯣꯏ
ꯁꯨꯃꯥꯏꯅ ꯍꯧꯔꯛꯄꯅꯤꯅ ꯍꯥꯏꯅꯤꯡꯉꯥꯏ ꯂꯩꯔꯔꯣꯏꯕ
ꯑ